ꯇꯥꯔꯕꯣ
ꯍꯣ ꯆꯥꯔꯦ
ꯀꯩ ꯌꯦꯟꯖꯥꯡ ꯆꯥꯔꯛꯀꯦ
ꯑꯣ ꯁꯣꯏꯕꯨꯝ ꯊꯣꯡꯉꯦ ꯑꯩꯈꯣꯏꯒꯤ
ꯑꯣ ꯍꯣ ꯁꯣꯏꯕꯨꯝꯒꯥ ꯉꯥꯒꯥ ꯊꯣꯡꯉꯤꯔꯥ
ꯑꯥ ꯁꯦꯕꯨꯝꯒ ꯉꯥꯒ ꯊꯣꯡꯉꯦ
ꯀꯃꯥꯏꯅ ꯀꯃꯥꯏꯅ ꯊꯣꯡꯉꯤ ꯁꯣꯏꯕꯨꯝꯒꯥ ꯉꯥꯒꯁꯦ
ꯎꯝ ꯁꯣꯏꯕꯨꯝ ꯑꯗꯨꯝ ꯈꯪꯗꯦ ꯀꯩ ꯀꯩꯅꯣ ꯇꯧꯔꯅꯤ ꯃꯔꯣꯏ ꯀꯩꯀꯥ ꯉꯧꯕꯤꯔꯅꯤ ꯑꯗꯨ ꯉꯥꯗꯣ ꯍꯥꯟ ꯇꯥꯎꯊꯣꯛ ꯍꯥꯞꯄꯤꯔꯅꯤ ꯑꯗꯨꯒ ꯃꯔꯣꯏ ꯀꯩꯀꯥ ꯍꯥꯞꯄꯤꯔꯅꯤ ꯉꯧꯕꯤꯔꯅꯤ ꯐꯖꯅ ꯃꯨꯟꯅ ꯑꯗꯨꯒ ꯁꯣꯏꯕꯨꯝꯗꯣ ꯑꯃꯨꯛ ꯉꯧꯕꯤꯔꯅꯤ
ꯎꯝ
ꯁꯣꯏꯕꯨꯝꯗꯣ ꯉꯧꯔꯒ ꯈꯥꯕꯦꯟ ꯑꯁꯤꯟꯕꯤꯀꯩꯀ ꯍꯥꯞꯀꯦꯁꯨ ꯌꯥꯔꯦ ꯑꯇꯣꯞꯄ ꯃꯆꯜ ꯍꯥꯞꯄꯣꯏꯁꯨ ꯌꯥꯔꯦ ꯑꯗꯨꯒ ꯉꯧꯔꯒ ꯉꯥꯏꯍꯥꯛ ꯉꯧꯕꯤꯔꯅꯤ ꯑꯗꯨꯒ ꯊꯨꯝ ꯃꯣꯔꯣꯛ ꯀꯩꯀꯥ ꯍꯥꯞꯄꯤꯔꯅꯤ
ꯎꯝ
ꯑꯗꯨꯒ ꯁꯧꯍꯜꯂꯅꯤ ꯁꯣꯏꯕꯨꯝꯗꯣ ꯃꯨꯜꯂꯦ ꯍꯥꯏꯔꯀꯥꯟꯗ ꯉꯥꯗꯣ ꯑꯃꯨꯛ ꯍꯥꯞꯄꯤꯔꯅꯤ ꯁꯧꯍꯜꯂꯅꯤ ꯊꯨꯝ ꯍꯥꯞꯄꯅꯤ ꯑꯗꯨꯝꯃꯥꯏ ꯊꯣꯡꯉꯦ ꯅꯠꯇ꯭ꯔꯣ ꯑꯩ ꯍꯥꯏꯁꯦ ꯑꯗꯨꯃꯥꯏ ꯊꯣꯡꯉꯗꯥꯏꯅꯦ
ꯑꯥ ꯑꯗꯨꯗꯤ
ꯎꯝ ꯍꯥꯎꯔꯦ ꯈꯔ
ꯑꯗꯨꯒ ꯀꯩ ꯀꯑꯃꯦꯠꯄꯗꯤ ꯀꯩ ꯇꯧꯔꯕ
ꯑꯇꯣꯞꯄ ꯃꯣꯔꯣꯛ ꯑꯃ ꯃꯦꯠꯂꯦ ꯈꯥꯃꯦꯟ ꯑꯈꯥꯕꯤ ꯁꯤꯡꯖꯨ ꯑꯃ ꯇꯧꯔꯦ ꯃꯪꯒꯟꯒ ꯈꯥꯃꯦꯟ ꯑꯈꯥꯕꯤꯒ ꯇꯧꯔꯒ ꯑ ꯏꯁꯤꯡ ꯃꯔꯣꯏ ꯃꯄꯥꯡ ꯃꯅꯝ ꯅꯨꯡꯁꯤꯅꯕ ꯈꯔ ꯍꯥꯞꯄꯦ ꯀꯟꯊ
ꯍꯧꯕꯅꯤꯅꯦ ꯑꯗꯨꯗꯤ
ꯍꯥꯎꯋꯦ ꯐꯅꯌꯥꯝ ꯆꯥꯁꯟꯈꯔꯦ
ꯑꯣ
ꯅꯣꯏꯗꯤ ꯀꯩ ꯊꯣꯡꯉꯒꯦ
ꯑꯩꯈꯣꯏꯒꯤꯕꯨꯗꯤ ꯀꯥꯡꯁꯣꯏ ꯑꯃ ꯊꯣꯡꯉꯦ ꯑꯗꯨꯒ ꯊꯥꯡꯖꯤꯡ ꯁꯤꯡꯖꯨ ꯑꯃ ꯇꯧꯔꯦ ꯕꯣ ꯕꯣꯔꯥ ꯑꯃ ꯍꯧꯋꯦ
ꯎꯝ
ꯀꯥꯡꯁꯣꯏꯗꯣ
ꯕꯣꯔꯥ
ꯃꯔꯣꯏ ꯅꯥꯀꯨꯞꯄꯤ ꯀꯩꯀꯥ ꯑꯗꯒꯤ ꯃꯌꯥꯡ ꯇꯣꯟ ꯕꯣꯔꯥ ꯑꯗꯩ ꯈꯥꯃꯦꯟ ꯕꯣꯔꯥ ꯇꯤꯜꯍꯧ ꯕꯣꯔꯥ ꯑꯂꯨ ꯑꯉꯥꯡꯈꯩꯒꯤꯅ ꯑꯂꯨ ꯕꯣꯔꯥ ꯑꯗꯨꯝ ꯃꯈꯟ ꯃꯈꯜ ꯎꯝ ꯚꯤꯖꯤꯇꯦꯕꯜꯁ ꯃꯌꯥꯝꯗꯣ ꯃꯤꯇꯩꯩꯒꯤ ꯅꯥꯀꯨꯞꯄꯤ ꯑꯗꯒꯤ ꯃꯌꯥꯡꯗꯣꯟ ꯑꯗꯨꯝ ꯍꯦꯛꯄ ꯍꯤꯡꯒꯣꯜꯗꯒꯤ ꯍꯦꯛꯄ ꯑꯗꯒꯤ ꯈꯥꯃꯦꯟ ꯈꯥꯃꯦꯟ ꯑꯆꯧꯕꯗꯣ ꯑꯗꯨ ꯑꯗꯨꯃꯥꯏꯅ ꯇꯧꯔꯒ ꯃꯈꯟ ꯃꯈꯜ ꯍꯧꯔꯦ
ꯈꯥꯃꯦꯟ ꯑꯆꯧꯕꯗꯣ ꯍꯥꯎꯕꯅꯦ ꯕꯣꯔꯥ ꯆꯥꯕ
ꯎꯝ
ꯈꯥꯃꯦꯟ ꯑꯆꯧꯕ ꯕꯣꯔꯥ ꯍꯥꯎꯑꯦ
ꯀꯥꯡꯁꯣꯏꯗꯨꯅ ꯔꯥꯖꯃꯥ ꯃꯔꯨꯅꯦ ꯈꯥꯃꯦꯟ ꯑꯁꯤꯟꯕꯤꯅꯦ ꯑꯂꯨꯅꯦ ꯑꯗꯨꯒ ꯉꯄꯥꯛꯇꯣ ꯉꯄꯥꯛ ꯑꯌꯥꯏꯕꯗꯣ ꯍꯥꯞꯆꯤꯜꯂꯒ ꯊꯣꯡꯉꯦ ꯏꯁ ꯃꯍꯤꯗꯣ ꯍꯥꯟꯅ ꯕ꯭ꯔꯨꯡ ꯕ꯭ꯔꯨꯡ ꯁꯧꯍꯜꯂꯦ ꯉꯥꯔꯤꯅꯦ ꯇꯤꯜꯍꯧꯅꯦ
ꯑꯗꯒꯤ ꯉꯥꯗꯨꯅꯦ ꯍꯥꯞꯄꯒ ꯑꯗꯒꯤ ꯔꯁꯃꯥꯗꯣ ꯐꯖꯅ ꯈꯣꯛꯑꯦ ꯑꯗꯨꯒ ꯑꯥ ꯑꯂꯨꯗꯨ ꯐꯖꯅ ꯃ ꯔꯥꯎꯟ ꯔꯥꯎꯟ ꯑꯣꯏꯅ ꯁꯣꯏꯔꯦ
ꯑꯥ
ꯑꯗꯨꯗꯨꯒ ꯍꯥꯞꯆꯜꯂꯦ ꯑꯗꯨꯒ ꯕ꯭ꯔꯣꯡ ꯕ꯭ꯔꯣꯡ ꯕ꯭ꯔꯣꯡ ꯑꯗꯨꯝ ꯁꯧꯍꯜꯂꯦ ꯃꯨꯟꯗ꯭ꯔꯤꯕꯣꯛ ꯑꯗꯨꯒ ꯑꯥ ꯎꯝ ꯏꯁꯤꯡ ꯇꯤꯜꯍꯧ ꯃꯩꯇꯩꯒꯤ ꯏꯁꯤꯡ ꯇꯤꯜꯍꯧ ꯃꯆꯥ ꯄꯥꯝꯕꯤꯗꯣ ꯃꯔꯨꯒ ꯌꯥꯎꯕ ꯐꯨꯛꯄꯗꯣ ꯑꯗꯨꯗꯨꯁꯨ ꯍꯥꯞꯆꯜꯂꯦ ꯃꯅꯥꯑꯣ ꯃꯔꯨꯑꯣ ꯇꯧꯔꯒ ꯁꯣꯏꯔ
ꯑꯗꯨꯒꯤ ꯏꯁꯤꯡ ꯇꯤꯜꯂꯧꯗꯣ ꯑ ꯑꯀꯨꯞꯄ ꯑꯃꯁꯨ ꯂꯩꯗꯥꯏꯅꯦ
ꯑ ꯃꯩꯇꯩꯒꯤꯗꯨꯅ ꯑꯀꯨꯞꯄ
ꯑꯀꯨꯞꯄꯗꯨꯅ ꯍꯥꯎꯔꯤꯔꯥ ꯅꯠꯇ꯭ꯔꯒꯅ ꯑꯄꯧꯕꯗꯨꯅ ꯍꯥꯎ
ꯑ ꯑꯀꯨꯞꯄꯗꯨꯅ ꯍꯦꯟꯅ ꯍꯥꯎꯔꯤꯅꯦ
ꯑꯣ ꯀꯨꯞꯄꯗꯣ
ꯎꯝ ꯑꯀꯨꯞꯄꯗꯨꯅ ꯍꯥꯎꯋꯤꯅꯦ ꯑꯀꯨꯞꯄꯗꯨꯅꯦ ꯑꯗꯨꯅꯤ ꯊꯥꯏꯗꯨ ꯃꯔꯣꯏ ꯑꯣꯏꯅ ꯀꯩꯅꯣ ꯀꯩꯀꯥ ꯑꯃꯦꯠꯄ ꯀꯩꯀꯥ ꯊꯥ ꯊꯥꯛꯄꯁꯨ ꯍꯥꯎꯕꯅꯦꯕ ꯑꯗꯨ ꯏꯁꯤꯡ ꯇꯤꯜꯂꯧꯗꯣ ꯊꯥꯛꯑꯦ ꯑꯗꯨꯗꯨꯒ ꯈꯥꯃꯦꯟ ꯑꯁꯤꯟꯕꯗꯨꯅ ꯂꯣꯏꯔꯝꯗꯥꯏꯗ ꯊꯥꯛꯑꯦꯕ ꯍꯥꯏꯗꯤ ꯍꯥꯟꯅ ꯊꯥꯛꯆꯜꯂꯗꯤ ꯕꯔ ꯄꯠꯂꯦꯅ ꯂꯣꯏꯔꯝꯗꯥꯏꯗ ꯊꯥꯛꯑꯦ ꯑꯗꯨꯒ ꯃꯣꯔꯣꯛ ꯑꯉꯥꯡ ꯀꯩꯀꯥꯒꯤ ꯍꯥꯟꯅ ꯃꯣꯔꯣꯛ ꯊꯥꯛꯇ꯭ꯔꯤꯉꯩꯗ ꯈꯥꯏꯗꯣꯛꯑꯦ ꯊꯨꯝ ꯊꯥꯛ ꯆꯜꯂꯒ ꯑꯉꯥꯡꯒꯤ ꯏꯆꯥ ꯑꯅꯤ ꯂꯩ ꯇꯣ ꯑꯗꯨꯗꯨꯒꯤ ꯃꯥꯒꯤ ꯃꯣꯔꯣꯛ ꯆꯥꯗꯦꯕ ꯃꯣꯏꯗꯤ ꯑꯗꯨꯗꯨꯅ ꯃꯍꯤꯅꯦ ꯑꯗꯨꯒ ꯔꯁꯃꯥꯗꯨꯅꯦ ꯑꯂꯨꯗꯨꯅꯦ ꯇꯧꯔꯒ ꯈꯔ ꯂꯧꯊꯣꯛꯑꯦ ꯃꯣꯏꯒꯤ ꯈꯥꯏꯗꯣꯛꯈ꯭ꯔꯦ ꯑꯗꯨꯏ ꯃꯇꯨꯡꯗ ꯃꯣꯔꯣꯛ ꯀꯥ ꯃꯣꯔꯣꯛꯇꯨ ꯐꯖꯅ ꯃꯦꯠꯈꯥꯏꯔꯦ ꯑꯉꯥꯡꯕꯗꯣ ꯑꯀꯪꯕꯗꯣ ꯑꯗꯨꯗꯨꯒ
ꯑꯗꯨꯗꯣ ꯑꯗꯨ ꯈꯣ ꯑꯩꯈꯣꯏ ꯗꯨꯃꯥꯏꯅ ꯃꯣꯔꯣꯛ ꯑꯉꯥꯡꯕ ꯃꯦꯠꯄꯁꯦ ꯑꯃ ꯀꯩꯅꯣ ꯃꯣꯔꯣꯛ ꯑꯁꯥꯡꯕ ꯑꯃ ꯂꯩꯕꯗꯣ ꯀꯩꯕꯥ ꯀꯩ ꯃꯃꯤꯡ ꯍꯥꯏꯕꯅꯣꯇꯣ ꯀꯥꯎꯒ꯭ꯔꯦꯅꯦ ꯑꯗꯨꯗꯣ ꯌꯨꯝꯗ ꯃꯦꯠ ꯆꯥꯕ ꯌꯥꯕ ꯅꯠꯇ꯭ꯔꯣ
ꯃꯣꯔꯣꯛ ꯑꯁꯥꯡꯕ ꯍꯥꯏꯖꯦ ꯀꯔꯝꯕꯅꯣ
ꯑꯁ ꯀꯃꯥ ꯑ ꯎꯀꯨ ꯎꯔꯥꯟ ꯆꯤ ꯍꯥꯏꯕ꯭ꯔꯥ ꯀꯩ ꯀꯩꯕꯥ ꯃꯃꯤꯡ ꯑꯃ ꯂꯩꯕꯗꯣ
ꯑꯣ ꯁ꯭ꯋꯤꯔ ꯔꯈꯣꯡ
ꯑꯥ ꯁꯤꯔꯥꯏ ꯔꯥꯈꯣꯡ
ꯑ ꯁꯤꯔꯥꯔꯥꯈꯣꯡ ꯃꯣꯔꯣꯛꯇꯣ ꯑꯁ ꯑꯗꯨ ꯁꯥ ꯀꯩꯀꯥ ꯊꯣꯡꯕꯗꯅꯦ ꯑꯗꯨ ꯑꯣꯛ ꯊꯣꯡꯕ ꯑꯗꯒꯤ ꯉꯥ ꯊꯣꯡꯕ ꯌꯥꯏꯌꯦ ꯌꯥꯏ ꯍꯥꯞꯄꯦ ꯀꯥꯡꯁꯣꯏꯗꯁꯨ ꯃꯆꯨ ꯌꯥꯝ ꯐꯖꯩꯌꯦ ꯑꯗꯒꯤ ꯎꯝꯎꯝ ꯏꯔꯣꯟꯕꯒ ꯌꯣꯡꯆꯥꯛ ꯏꯔꯣꯝꯕꯒ ꯂꯣꯟꯕꯗꯣ ꯑꯗꯨꯗꯁꯨ ꯁꯤꯔꯥꯔꯥꯈꯣꯡ ꯃꯣꯔꯣꯛ ꯑꯗꯨꯝ ꯊꯥꯛꯅꯩꯑꯦꯕ ꯌꯣꯡꯆꯥꯛ ꯏꯔꯣꯝꯕ ꯀꯩꯀꯥ ꯇꯧꯕꯗꯣ ꯌꯣꯡꯆꯥꯛ ꯏꯔꯣꯝꯕ ꯀꯩꯀꯥ ꯂꯣꯟꯕꯗꯁꯨ ꯁꯤꯔꯥꯔꯈꯣꯡ ꯃꯣꯔꯣꯛꯅ ꯂꯣꯟꯕꯗꯣ ꯑꯁ ꯃꯍꯥꯎ ꯑꯃ ꯊꯣꯛꯑꯦ ꯍꯥꯏꯌꯦꯕ
ꯑꯣ ꯑꯗꯣ ꯑꯩꯈꯣꯏꯅ ꯑꯃꯨꯛ ꯁꯥ ꯊꯣꯡꯕꯗ ꯍꯥꯞꯅꯩꯗꯅ
ꯑ ꯁꯥ ꯊꯣꯡꯕꯗꯁꯨ ꯃꯍꯥꯎ ꯑꯃ ꯊꯣꯛꯑꯒ ꯃꯆꯨꯁꯨ ꯐꯖꯩ ꯑꯗꯨꯒ ꯏꯔꯣꯝꯕ ꯌꯣꯡꯆꯥꯛ ꯏꯔꯣꯝꯕ ꯀꯩꯀꯥꯗꯁꯨꯅꯦ ꯃꯍꯥꯎ ꯑꯃ ꯊꯣꯛꯑꯒ ꯃꯆꯨꯁꯨ ꯌꯥꯝ ꯐꯖꯩ ꯍꯥꯏꯌꯦꯕ ꯂꯣꯏ ꯌꯥꯏꯑꯦꯕ ꯏꯔꯣꯝꯕ ꯀꯥꯡꯁꯣꯏ ꯀꯩꯀꯥ ꯂꯣꯏ ꯊꯥꯛꯄ ꯌꯥꯏꯑꯦꯕ ꯁꯤꯔꯥꯔꯈꯣꯡ ꯃꯣꯔꯣꯛꯇꯣ ꯑꯗꯨꯅꯦ ꯁꯤꯔꯔꯈꯣꯡ ꯆꯤꯜꯂꯤꯅ ꯐꯥꯎꯔꯤꯁꯦ ꯑꯗꯨꯗꯣ ꯊꯥꯛꯈ꯭ꯔꯗꯤ ꯏꯁ ꯃꯍꯥꯎꯗꯣ ꯀꯩ ꯍꯥꯏꯅꯤ ꯃꯥꯒꯤ ꯃꯍꯥꯎ ꯃꯍꯥꯎꯗꯣ ꯑꯃ ꯇꯣꯉꯥꯟꯕ ꯐ꯭ꯂꯦꯕꯔ ꯑꯃ ꯊꯣꯛꯑꯦꯕ ꯑꯩꯈꯣꯏ ꯆꯥꯔꯦꯕ ꯍꯥꯎꯋꯦ ꯌꯥꯝ ꯇꯥꯡꯁꯨ ꯇꯥꯡꯉꯦ ꯀꯦꯖꯤꯗ ꯂꯤꯁꯤꯡꯒ ꯄꯤꯕꯅꯦ ꯁꯔꯔꯥꯔꯛꯈꯣ ꯃꯣꯔꯣꯛꯇꯣ ꯑꯗꯨꯒ
ꯑꯗꯨꯃꯥꯏꯅ ꯂꯣꯜꯂꯒ ꯑꯝꯇꯪ ꯆꯥꯅꯤꯡꯉꯤꯌꯦ ꯑꯗꯨꯣ ꯍꯤꯟꯖꯥꯡ ꯊꯣꯡꯕꯗꯗꯤ ꯑꯩꯈꯣꯏ ꯎꯝ ꯍꯥꯞꯇꯤ ꯍꯥꯞꯅꯗꯕ ꯃꯥꯜꯂꯤꯀꯣ
ꯍꯥꯞꯅꯗꯤ ꯍꯥꯞꯅ ꯌꯥꯏꯑꯦꯕꯀꯣ ꯍꯥꯞꯅꯗ꯭ꯔꯤꯁꯦ ꯑꯇꯩ ꯑꯇꯩꯒꯤ ꯅꯠꯇꯦꯗ ꯇꯥꯡꯕꯗꯣ ꯑꯗꯨ ꯄꯥꯝꯃꯨꯕꯗꯣ ꯍꯥꯏꯗꯤ ꯀꯦꯖꯤꯗ ꯂꯤꯁꯤꯡ ꯑꯃ ꯀꯥꯏꯁꯤꯗꯤ ꯄꯥꯛꯅ ꯂꯩꯕ ꯉꯝꯅꯗꯦꯗꯅ ꯑꯗꯨꯒ ꯂꯩꯔꯁꯨ ꯑ ꯗꯦꯂꯤ ꯏꯟꯖꯥꯡꯗ ꯍꯥꯞꯇꯣꯛꯈ꯭ꯔꯗꯤ ꯄꯥꯝꯃꯨꯏꯗꯅꯀꯣ ꯑꯗꯨꯅ ꯁꯥꯒꯨꯝꯕ ꯀꯩꯒꯨꯝꯕꯁꯤꯗꯤ ꯅꯣꯡ ꯐꯥꯗꯣꯛ ꯆꯥꯏꯗꯅ ꯑꯥ ꯑꯗꯨꯗꯨꯒꯤꯅꯦꯕ ꯃꯦꯟꯂꯤ ꯍꯥꯞꯇ꯭ꯔꯤꯗꯨ ꯑꯍꯥꯎꯕꯗꯤ ꯑꯍꯥꯎꯕ ꯃꯣꯔꯣꯛꯅꯦꯕ
ꯑꯣ ꯀꯩꯅꯣ ꯇꯧꯖꯔꯗꯤ ꯑꯗꯨꯝ ꯍꯥꯞꯄ ꯊꯣꯡꯉ ꯆꯥꯖꯕ ꯌꯥꯏꯑꯦꯕ
ꯌꯥꯏ ꯇꯥꯡꯕꯒꯤꯅꯤ
ꯉꯝꯗꯕꯩ ꯋꯥ ꯈꯛꯇꯅꯦꯕ
ꯑꯥ ꯇꯥꯡꯕꯒꯤ ꯑꯗꯨꯝ ꯇꯧꯕꯒꯤ ꯇꯧꯕ ꯋꯥꯅꯦꯕ
ꯎꯝ
ꯑꯗꯨꯃꯥꯏꯅ ꯇꯧꯋꯦ ꯑꯁ ꯌꯣꯡꯆꯥꯛ ꯏꯔꯣꯝꯕꯒꯗꯣ ꯍꯥꯎꯕꯅꯤꯗ ꯆꯥꯕꯨ ꯆꯥꯅꯤꯉꯦ ꯌꯣꯡꯆꯥꯛ ꯃꯇꯝꯕꯨꯗꯤ ꯂꯣꯏꯒ꯭ꯔꯦ
ꯀꯩꯅꯣꯒ ꯌꯣꯡꯆꯥꯛ ꯏꯔꯣꯝꯕꯁꯦ ꯑꯃꯨꯕꯗꯨꯅ ꯍꯦꯟꯅ ꯍꯥꯎꯋꯦꯕꯣ ꯌꯣꯡꯆꯥꯛ ꯑꯃꯨꯕꯗꯣ ꯀꯣꯕꯔ ꯑꯃꯨꯕꯗꯣ
ꯑꯃꯃꯝꯅꯦ ꯌꯣꯡꯆꯥꯛ ꯀꯨꯕꯔ ꯑꯗꯨꯁꯨ ꯍꯥꯎꯋꯦ ꯊꯨꯝꯕꯝ ꯗꯥ ꯌꯥꯎꯋꯦ ꯑꯩꯁꯨ ꯄꯥꯝꯃꯦꯕ ꯑꯗꯣ ꯑꯩꯈꯣꯏ ꯗꯗꯥ ꯍꯣꯏꯗꯤ ꯌꯣꯡꯆꯥꯛ ꯑꯃ ꯐ꯭ꯔꯦꯁꯇꯣ ꯑꯗꯨꯅ ꯍꯦꯟꯅ ꯄꯥꯝꯃꯦꯕ ꯀ꯭ꯔꯤꯟꯗꯣ ꯑꯗꯨꯁꯨ
ꯌꯥꯝ ꯌꯥꯝꯅꯒ ꯍꯥꯞ ꯃꯔꯨ ꯌꯥꯝ ꯇꯣꯡꯕꯒ ꯅꯠꯇꯕꯤ ꯑꯃ ꯈꯔ ꯈꯔ ꯇꯣꯡꯕ ꯍꯧꯔꯛꯄꯩ ꯇꯥꯏꯃꯤꯡꯗꯣ ꯈꯔ ꯈꯔ ꯌꯥꯝꯅꯒ ꯊꯣꯛꯇ꯭ꯔꯤꯉꯩꯒꯤ ꯃꯇꯥꯡꯒꯤꯗꯣ ꯃꯃꯜ ꯂꯩꯅ ꯒ ꯆꯥꯕꯗꯣ ꯇꯥꯡꯉꯒ
ꯑꯥ
ꯑꯗꯨꯕꯨ ꯑꯁ ꯑꯂꯨ ꯑꯉꯥꯡꯕ ꯃꯆꯥꯗꯨꯒ ꯇꯧꯔꯒ ꯐꯖꯅ ꯂꯣꯟꯕ ꯅꯪ ꯅꯪ ꯂꯥꯎꯅ ꯃꯍꯤꯒ ꯂꯥꯡꯗꯕꯤꯗꯀꯣ ꯍꯥꯎꯕꯅꯦ ꯑꯗꯨ ꯑꯁ ꯀꯧꯈꯥ ꯕꯣꯔꯥ ꯑꯝꯒ ꯇꯧꯔꯒ
ꯀꯧꯈꯥ ꯕꯣꯔꯥ ꯆꯥꯅꯤꯡꯗꯦ ꯑꯩꯗꯤ
ꯑꯩꯗꯤ ꯆꯥꯅꯤꯡꯉꯦ ꯍꯥꯎꯑꯦ
ꯑꯃ ꯈꯖꯤꯡ ꯕꯣꯔꯥ ꯑꯃ ꯀꯩꯅꯣꯗꯣ ꯆꯥꯅꯤꯡꯉꯦ ꯈꯖꯤꯡ ꯉꯪꯁꯪ ꯉꯥꯡꯕ ꯃꯄꯥꯛꯀ ꯇꯧꯔꯒ ꯕꯣꯔꯥꯗꯣ ꯑꯗꯨꯗꯣ ꯑꯩꯈꯣꯏ ꯑꯗꯨ ꯑꯗꯨ ꯈꯖꯤꯡꯗꯣ ꯑꯗꯨꯒꯤ ꯈꯖꯤꯡꯗꯣ ꯑꯩꯈꯣꯏ ꯑ ꯕꯖꯥꯔꯗꯒꯗꯤ ꯑꯗꯨꯝ ꯐꯪꯗꯖꯥꯠꯂ ꯃꯥ ꯏꯃꯥ ꯃꯥꯔꯀꯦꯠꯇꯒ
ꯐꯪꯕꯅꯦ ꯑꯗꯨꯝ ꯍꯥꯏꯗꯤ ꯂꯂꯣꯟꯕꯤꯅ ꯐ꯭ꯔꯦꯁ ꯑꯣꯏꯅꯒ ꯑꯗꯨꯝ ꯄꯨꯔꯛ ꯄꯗꯣ ꯑꯗꯩ ꯂꯣꯛꯇꯥꯛ ꯂꯣꯝꯗꯒꯤꯒ ꯂꯥꯛꯄ ꯌꯥꯎꯏꯗꯅꯀꯣ
ꯈꯥꯖꯤꯡ ꯍꯥꯏꯗꯤ ꯃꯆꯥꯗꯣ ꯑꯗꯨꯁꯨ ꯎꯝ ꯀꯩꯅꯣ ꯇꯧꯅꯤꯡꯗꯕ ꯌꯥꯝ ꯀꯨꯞꯄ ꯃꯆꯥꯗꯣ ꯑꯗꯨꯁꯨ ꯅꯠꯇꯕꯤꯗ ꯑꯃꯈꯠ ꯑꯃꯈꯠꯇꯪ ꯆꯥꯎꯈꯠꯄꯗꯣ ꯍꯣꯏ ꯉꯛꯁꯪꯒ ꯉꯥꯡꯉ ꯈꯇꯪꯒ ꯆꯥꯎꯈꯠꯄꯗꯣ ꯑꯗꯨꯗꯨꯅꯦꯕ ꯃꯆꯥ ꯃꯆꯥ ꯃꯀꯨꯞꯇꯨꯗꯤ ꯑꯃꯨꯛ ꯖꯨ ꯃꯍꯥꯎ ꯌꯥꯎꯍꯧꯗꯦ ꯈꯪꯍꯧꯗꯦ ꯑꯗꯨꯗꯤ ꯈꯖꯤꯡ ꯕꯣꯔꯥ ꯆꯥꯏ ꯃꯍꯥꯎ ꯐꯪꯍꯧꯗꯦꯕ
ꯑꯥ ꯑꯆꯧꯕꯗꯣ ꯑꯗꯨ ꯍꯧꯖꯤꯛꯇꯤ ꯑꯁ ꯅꯝꯕꯣꯜ ꯕꯣꯔꯥ ꯀꯩꯀꯥ ꯅꯝꯕꯣꯜ ꯕꯣꯔꯥ ꯆꯥꯕꯝꯗꯣ ꯑꯗꯨꯁꯨ ꯌꯥꯝ ꯌꯥꯎꯕꯅꯦ ꯃꯥꯏꯅ ꯆꯥꯎꯕ ꯈꯖꯤꯡꯗꯣ ꯑ ꯑꯗꯒꯤ ꯊꯔꯣꯏ ꯕꯣꯔꯥ ꯑꯗꯒꯤ ꯈꯖꯤꯡ ꯕꯣꯔꯥ ꯂꯥ ꯊꯔꯣꯏ ꯕꯣꯔꯥꯖꯨ ꯍꯥꯎꯑꯦ ꯊꯔꯣꯏ ꯃꯠ ꯇꯣꯡꯗꯣ ꯐꯖꯅ ꯐꯨꯠꯇꯣꯛꯑꯒ ꯊꯔꯣꯏꯗꯣ ꯃꯇꯣꯡꯗꯣ ꯀꯣꯠꯊꯣꯛꯑꯒ ꯑꯗꯨꯒ ꯕꯣꯔꯥ ꯑꯣꯏꯅ ꯍꯧꯕ
ꯑ
ꯑ ꯇꯥꯡꯗꯤ ꯇꯥꯡꯕ ꯍꯥꯏꯗꯤ ꯃꯤꯗꯣ ꯂꯦꯕ ꯊꯔꯣꯏꯗꯣ ꯑꯃꯨꯛ ꯈꯨꯟꯅꯤ ꯑꯃꯨꯛ ꯃꯣꯏ ꯇꯤꯡꯅꯤ ꯑꯃꯨꯛ ꯆꯥꯝꯅꯤ ꯈꯣꯠꯅꯤ ꯇꯧꯔꯒ ꯑꯥ ꯑꯗꯒꯤ ꯎꯝ ꯍꯥꯎꯗꯤ ꯍꯥꯎꯑꯦ ꯑꯣꯏꯅꯝꯃꯒ ꯆꯛ
ꯆꯥꯕꯗꯅꯦ ꯑꯁ ꯈꯪꯗꯦ ꯄꯦꯟꯗꯦ
ꯄꯦꯟꯗꯕꯅꯦ ꯍꯥꯎꯕꯅꯦ ꯑꯩꯁꯨ ꯌꯥꯝ ꯄꯥꯝꯃꯦ ꯊꯔꯣꯏ ꯕꯣꯔꯥꯗꯤ ꯈꯖꯤꯡ ꯕꯣꯔꯥꯁꯨ ꯄꯥꯝꯃꯦ
ꯑꯣ ꯐꯔꯦ ꯐꯔꯦ ꯑꯩ ꯊꯝꯅꯕ ꯇꯧꯔꯒꯦ ꯎꯝ
ꯊꯝꯃꯣ ꯊꯝꯃꯣ ꯑ ꯑ